ꯇꯕ꯫ ꯍꯜꯂꯣ ꯇꯥꯕ꯭ꯔꯣ ꯑꯣ
ꯅꯪ ꯆꯠꯂꯨꯔꯕꯣ ꯅꯪ ꯆꯠꯂꯨꯔꯕꯣ
ꯆꯠꯂꯨꯔꯦ
ꯂꯧꯔꯛꯑꯕꯣ
ꯇꯥꯕ꯭ꯔꯥ ꯐꯖꯅ
ꯇꯥꯏꯌꯦ ꯇꯗꯕ꯭ꯔꯣ ꯍꯜꯂꯣ ꯍꯜꯂꯣ ꯍꯜꯂꯣ ꯍꯜꯂꯣ
ꯇꯗꯕꯔꯣ ꯍꯂꯣ ꯇꯥꯏꯌꯦ ꯍꯜꯂꯣ ꯇꯥꯔꯕ꯭ꯔ ꯇꯥꯏ ꯍꯕꯅꯦ ꯅꯪ ꯇꯗꯕ꯭ꯔꯣ ꯃꯣꯏ ꯊꯤꯜꯂꯛꯄ ꯌꯥꯝ ꯄꯨꯔꯒꯦ ꯑꯩ ꯍꯧꯖꯤꯛꯇ ꯍꯂꯇ ꯉꯥꯏꯔꯤ ꯐꯤꯔꯣꯐꯥꯎ ꯐꯖꯅ ꯍꯣꯡꯗꯣꯛꯇ꯭ꯔꯤ ꯃꯇꯝ ꯃꯥꯡꯍꯟꯕ ꯌꯥꯗꯦ ꯑꯩ ꯀꯥꯎ ꯑꯦ ꯊꯕꯛ ꯀ ꯠꯂꯤꯁꯦ ꯑꯩ ꯆꯥꯐꯝ ꯈꯪꯗꯦ ꯁꯣꯝꯗ ꯋꯥꯈꯜ ꯑꯃꯗꯅꯦ
ꯅꯪ ꯊꯥꯖꯤꯜꯂꯝꯃꯕꯣ ꯑꯃꯒꯤ ꯀꯩꯒꯤꯅꯣꯗꯣ
ꯊꯥꯖꯜꯂꯝꯗꯦ ꯉꯁꯤꯗꯣ ꯎꯝ ꯑꯩꯈꯣꯏ ꯅꯨꯄꯥꯒꯤ ꯍꯤꯗꯥꯛ ꯂꯧꯕꯩ ꯃꯇꯝꯗꯣ ꯆꯦꯟꯅꯗꯣꯔꯔꯕ ꯑꯗꯨꯒꯤ ꯎꯝ ꯑꯩꯈꯣꯏꯒꯤ ꯀꯩꯅꯣꯗꯣ ꯑꯦꯁ ꯑꯦꯁ ꯁꯤꯒꯤꯗꯣ ꯈꯇꯪ ꯂꯧꯔꯦ
ꯑꯝ
ꯑꯗꯨꯒ ꯑꯃꯗꯣ ꯆꯤꯡꯕꯨꯗꯤ ꯆꯤꯡꯊꯣꯔꯛꯑꯦ ꯑꯗꯨꯒ ꯊꯥꯗꯤ ꯊꯥꯖꯤꯜꯂꯝꯗ꯭ꯔꯦ ꯑꯗꯨ ꯊꯥꯖꯝꯕꯗꯣ ꯅꯨꯃꯤꯠ ꯅꯤꯅꯤ ꯍꯨꯝꯅꯤ ꯆꯪꯉꯦ ꯍꯥꯏꯕꯦꯝꯃ ꯃꯌꯥꯝ ꯂꯧꯗꯣꯏꯅꯦ ꯌꯦꯁꯣꯏꯁꯥꯡ ꯃꯐꯝ ꯑꯣꯈꯝꯗꯩ ꯎꯝ ꯅꯣꯡꯃꯅ ꯀꯣꯟꯅꯗꯦꯌꯦ
ꯍꯣꯠꯅꯔꯣꯏ ꯍꯥꯏꯗꯤ ꯑꯩꯈꯣꯏꯗꯨꯗꯒꯤ ꯑꯃꯨꯛ ꯂꯧꯔꯅꯤ ꯑꯗꯨ ꯂꯣꯏꯔꯒ ꯋꯥꯔꯗꯦꯟꯗꯩꯁꯨ ꯑꯃꯨꯛ ꯂꯧꯔꯅꯤ ꯑꯗꯨ ꯂꯣꯏꯔꯒ ꯑꯃꯨꯛ ꯑꯇꯩ ꯀꯝꯄ꯭ꯌꯨꯇꯔ ꯀꯩꯀꯥꯒꯤꯔꯥ ꯈꯪꯗꯦ ꯃꯌꯥꯝ ꯆꯪꯕꯅꯤ
ꯎꯝ ꯎꯝ ꯑꯗꯨꯗꯤ ꯑꯩꯒꯤꯗꯤ ꯋꯥꯔꯦꯡꯒꯤ ꯑꯃꯨꯛ ꯍꯥꯞꯆꯟꯗꯣꯏꯅꯦ
ꯑꯗꯨꯗ ꯁꯥꯏꯟ ꯌꯥꯎꯗꯕ꯭ꯔꯥ ꯅꯦꯠꯋꯥꯔꯗꯤꯡꯒꯤ ꯇꯧꯐꯝ
ꯃꯣꯏꯅ ꯍꯥꯟꯅ ꯇꯧꯕ ꯃꯤꯗ ꯍꯪꯕꯅꯦꯕ
ꯎꯝ
ꯃꯣꯏꯅ ꯍꯥꯏꯕꯗ ꯑꯩꯈꯣꯏꯒꯤ ꯑꯃ ꯂꯥꯏꯕ꯭ꯔꯦꯔꯤꯒꯤ ꯑꯃ
ꯎꯝ
ꯄꯦꯁ ꯀꯤ ꯑꯃ ꯄꯦꯁ ꯄꯦꯁ ꯗꯤꯄꯥꯔꯠꯃꯦꯟ
ꯃꯣꯏꯗꯒꯤ ꯀꯩꯗꯧ ꯂꯧꯗꯣꯏꯕ ꯑꯩꯈꯣꯏꯒꯤ
ꯈꯪꯗꯦꯌꯦ ꯑꯗꯨꯗꯤ ꯑꯗꯨ ꯒꯩ ꯂꯧꯋꯦ ꯍꯥꯏꯌꯦ ꯃꯣꯏꯗꯣ
ꯑꯩꯈꯣꯏꯗ ꯇꯝꯃꯝꯕ ꯃꯤꯔꯕ
ꯍꯣꯏ ꯍꯧꯖꯤꯛ ꯍꯧꯖꯤꯛ ꯂꯧꯈ꯭ꯔꯕ ꯃꯤ
ꯀꯩꯒꯤꯅꯣ ꯄꯤ ꯑꯦꯁꯇ ꯌꯥꯝꯨꯛ ꯂꯧꯔꯤꯁꯤꯅ
ꯑꯗꯨꯗꯤ ꯈꯪꯗꯦ
ꯀꯩꯅꯣ ꯇꯅꯦ ꯍꯣꯁꯇꯦꯜꯗ ꯂꯩꯕ ꯀꯥꯡꯕꯨꯗꯤ ꯍꯣꯁꯇꯦꯜꯒꯤꯁꯨ ꯑꯃꯨ ꯗ ꯀꯥꯔ ꯂꯩꯌꯦ ꯋꯥꯔꯗꯦꯟꯒꯤ ꯁꯥꯏꯟꯗꯣ ꯃꯔꯛ ꯑꯃ ꯎꯥ ꯃꯔꯛ ꯑꯃ ꯑꯩꯈꯣꯏ ꯂꯩꯔꯤꯀꯥꯟꯗ ꯃꯣꯏ ꯍꯥꯟꯅ ꯂꯩꯔꯝꯕ ꯀꯥꯡꯕꯨ ꯁꯥꯏꯟ ꯇꯧꯕꯤꯌꯣ ꯁꯥꯏꯟ ꯇꯧꯕꯤꯌꯣꯅ ꯃꯌꯥꯝ ꯊꯝꯃꯝꯗ꯭ꯔꯣ
ꯎꯝ ꯎꯝ
ꯑꯗꯨꯗꯣ ꯆꯪꯅꯤꯕ
ꯑꯗꯣ ꯑꯩꯈꯣꯏꯗꯤ ꯗꯥꯏꯔꯦꯛ ꯃꯥꯏ ꯃꯅꯥꯛꯇ ꯆꯠꯁꯦ
ꯆꯠꯁꯦ ꯃꯥꯒꯤꯕꯨꯗꯤ ꯍꯣꯏ ꯃꯥꯒꯤ ꯃꯐꯝ ꯇꯥꯛꯐꯝꯗꯨꯗ ꯆꯠꯂꯒ꯫
ꯑꯗꯨꯅꯦ
ꯒꯤꯌꯥꯟꯒ‌ ꯇꯥꯗꯦ
ꯑꯗꯨꯗꯣ ꯄꯩꯁꯥ ꯐꯪꯉꯦ ꯍꯥꯏꯌꯦ ꯑꯗꯨꯗꯣ
ꯍꯟꯇꯣꯔꯛꯑꯦ ꯍꯥꯏꯕꯅꯦ ꯑꯗꯨ ꯕꯦꯝꯃ ꯍꯟꯇꯣꯛꯄꯩ ꯑꯗꯨꯒꯤ ꯍꯟꯗꯣꯛꯅꯕ ꯇꯧꯕꯗꯣ ꯆꯪꯉꯛꯇꯦ ꯍꯥꯏꯕ꯭ꯔꯥ ꯀꯩꯅꯣꯝ ꯍꯥꯏꯌꯦ꯫
ꯑꯩꯈꯣꯏ ꯆꯦ ꯍꯣꯏꯒꯤ ꯃꯣꯏꯒꯤ ꯀꯅꯥꯅꯣ ꯃꯣꯏꯒꯤ ꯃꯃꯥꯟꯅꯕꯤꯒꯤ ꯃꯅꯥꯎꯄꯤꯒꯨꯝꯕꯒꯤ ꯑꯣꯏꯗꯣꯏꯅꯦꯕ꯫
ꯎꯝ
ꯃꯣꯏ ꯆꯪꯉꯛꯏꯌꯦ ꯑꯃ ꯆꯥꯎꯉꯥꯃꯨꯛ
ꯀꯩꯅꯣ ꯇꯧꯋꯦ ꯍꯥꯏꯕ꯭ꯔꯕ ꯑꯗꯨꯝ ꯍꯟꯇꯛ ꯆꯍꯤꯁꯤꯗ ꯆꯪꯉꯛꯑꯦ ꯍꯥꯏꯕ꯭ꯔꯕ ꯊꯥꯖꯤꯟꯕ ꯆꯍꯤꯗꯨꯗ
ꯑꯗꯨꯗꯤ ꯈꯪꯗꯦ
ꯄꯤꯔꯛꯇꯦ ꯈꯣꯠꯇꯦ ꯀꯥꯏ ꯃꯃꯥꯡꯗ ꯌꯥꯝ ꯇꯧꯅꯒꯤꯕꯅꯦ ꯐꯪꯗꯦꯅ
ꯑꯗꯨ ꯀꯩꯅꯣ ꯇꯧꯋꯦ ꯃꯣꯏꯗꯣ ꯎꯝ꯫
ꯀꯩꯅꯣ ꯍꯖꯤꯛ ꯍꯥꯏꯒꯦ ꯇꯧꯕꯗꫭ ꯑꯣ ꯀꯩꯅꯣ ꯍꯥꯞꯇꯣꯏꯅꯦꯕ꯫
ꯀꯝꯕ
ꯈꯣꯏꯒꯤ ꯑꯩꯈꯣꯏꯒꯤ ꯄꯩꯁꯥ ꯅꯨꯡꯁꯥ ꯆꯪꯕꯒꯤ ꯆꯦꯟ ꯃꯥꯏꯗꯣ
ꯆꯦꯃꯥꯏ ꯑꯗꯨ ꯍꯥꯞꯄꯒ ꯃꯌꯥꯝ ꯊꯥꯖꯅꯩ ꯑꯗꯨ ꯑꯩ ꯍꯪꯒꯦ ꯃꯃꯥꯡ ꯑꯩꯈꯣꯏꯗ ꯂꯩꯔꯝꯕꯁꯤꯡꯗꯣ ꯆꯪꯕ꯭ꯔꯥ ꯆꯪꯗꯕ꯭ꯔꯥ ꯑꯗꯣ ꯍꯥꯏꯗꯤ ꯃꯣꯏ ꯃꯃꯥꯡꯒꯤꯗ ꯑꯩꯅꯁꯨ ꯁꯨꯝ ꯇꯥꯕꯗ ꯆꯪꯕꯁꯖꯦ ꯆꯪꯒꯟꯗꯦ ꯍꯥꯏꯕ ꯍꯟꯗꯤ ꯍꯟꯗꯣꯛ ꯇꯨꯕ ꯄꯩꯁꯥꯁꯦ ꯃꯣꯏꯅ ꯐꯥꯖꯤꯜꯂꯒ ꯊꯝꯃꯦ ꯄꯤꯊꯣꯛꯇꯦ ꯈꯣꯠꯇꯦ ꯑꯗꯨꯒ ꯂꯥꯏꯕ꯭ꯔꯦꯔꯤ ꯀꯩꯀꯥꯒꯤꯖꯦ꯫ ꯑꯩꯈꯣꯏ ꯆꯪꯗꯕꯅꯤꯅ ꯑꯗꯨꯝꯕꯩꯁꯨ ꯍꯟꯗꯣꯛꯄ꯭ꯔꯥ ꯀꯩꯅꯣꯝ ꯇꯧꯕꯅꯦꯕ ꯌꯥꯎꯒꯨꯝ ꯇꯧꯕꯅꯦꯕ ꯄꯩꯁꯥꯗ꯫ ꯑꯥ ꯑꯁꯦꯡꯕꯗꯤ ꯃꯣꯏ ꯍꯥꯏꯕꯁꯦ ꯑꯃꯒ ꯆꯃꯥꯄꯟꯃꯨꯛ ꯑꯣꯏꯕ ꯃꯥꯜꯂꯦꯕ ꯐꯪꯗꯣꯏꯁꯦ ꯑꯗꯨꯗ ꯀꯩꯒꯤꯅꯣ ꯑꯃ ꯃꯣꯏꯅ ꯃꯣꯏ ꯍꯥꯟꯅꯥ ꯑꯥ ꯃꯃꯥꯡ ꯑꯩꯈꯣꯏ ꯃꯃꯥꯡ ꯆꯍꯤꯒꯤꯗ꯫ ꯌꯥꯝ ꯆꯦꯟꯕ ꯀꯥꯡꯕꯨꯅ ꯍꯥꯏꯔꯝꯕꯗ ꯎꯝ ꯑꯃ ꯆꯥꯝꯃꯉꯥꯃꯨꯛꯁꯤꯗꯤ ꯐꯪꯉꯒ꯫ ꯈꯔ ꯄꯩꯁꯥ ꯈꯔ ꯑꯃꯗꯤ ꯁꯨꯡꯐꯪ ꯐꯪꯗꯦ ꯑꯗꯨ ꯐꯪꯅꯕ ꯇꯧꯒꯦ ꯀꯥꯏꯅꯒ ꯌꯥꯝ ꯄꯜꯂꯝꯕꯅꯦꯕ
ꯑꯗꯨꯒꯤ ꯑꯣꯏꯔꯒꯅꯤꯗꯨꯗꯤ ꯃꯣꯏꯅ ꯈꯔ ꯇꯥꯔꯀꯥꯟꯗ ꯑꯃ ꯆꯥꯎꯉꯥꯃꯨꯛ ꯐꯪꯉꯦ ꯍꯥꯏ
ꯎꯝ ꯄꯨꯂꯞꯅ ꯑꯣꯏꯕꯗ ꯑꯗꯨꯃꯥꯏꯅ ꯆꯃꯥꯄꯟꯃꯨꯛ ꯑꯣꯏꯒꯨꯝꯕꯗꯤ ꯇꯧꯕꯅꯦꯕ ꯂꯣꯏ ꯄꯔꯛꯑꯀꯥꯟꯗ꯫ ꯗꯤꯕꫭꯖꯤꯠ ꯊꯤꯈꯤꯕꯗꯨꯁꯨ ꯍꯟꯗꯣꯔꯛꯀꯗꯣꯏꯅꯤꯅ ꯄꯩꯁꯥꯗꯣ꯫
ꯑꯁ ꯑꯩ ꯚꯤꯁꯥꯜ ꯆꯪꯉꯨꯏꯌꯦ ꯑꯗꯣ ꯚꯤꯁꯥꯜꯗꯩ ꯊꯣꯛꯂꯛꯄꯗ ꯑꯃ ꯑꯃ ꯆꯦꯡꯄꯥꯛ ꯀꯕꯣꯛꯇꯣ ꯊꯨꯝ ꯃꫭꫪꫭꯛ ꯊꯥꯥꯑꯒ ꯑꯃ ꯇꯧꯕꯗꯣ
ꯎꯝ
ꯑꯗꯨ ꯂꯩꯔꯦ ꯑꯗꯨ ꯆꯥꯏ ꯍꯥꯎꯕꯨꯗꯨ ꯍꯥꯎ꯫
ꯆꯦꯝꯄꯥꯛ ꯍꯥꯏꯗꯤ
ꯑꯃ ꯆꯦꯕꯥꯥꯛ ꯀꯕꫭꯛ ꯒꫪꯦꯝ ꯒꫪꯦꯝ ꯂꯥꯎꯕꯗꫭ꯫
ꯎ ꯈꯪꯉꯦ ꯑꯃꯈꯛ ꯊꯨꯝꯃꯨꯔꯣꯛ ꯍꯥꯞꯄ꯫ ꯆꯥꯕꯗ ꯍꯥꯎꯕꯗꯣ ꯅꯠꯇ꯭ꯔꯣ ꯑ ꯎꯝ
ꯁꯦꯝꯕꯗꯣ ꯌꯥꯝ ꯇꯥꯡꯉꯤꯕꯦꯝꯃ ꯄꯦꯛꯀꯦꯠ ꯃꯆꯥꯗꯣ ꯂꯨꯄꯥ ꯆꯥꯝꯃ ꯄꯤ꯫
ꯑꯁ ꯅꯪ ꯕꯤꯁꯥꯜꯗ ꯀꯩꯀꯩ ꯂꯩꯖꯂꯣꯏꯏꯕ ꯅꯪꯗꯤ꯫
ꯄꯣꯠ ꯂꯩꯕꯗꯤ ꯅꯠꯇꯦ ꯑꯩꯈꯣꯏ ꯇꯥꯃꯣꯈꯣꯏꯒꯤ꯫
ꯎꯝ
ꯄꯩꯁꯥ ꯑꯅꯤ ꯂꯧꯊꯣꯛꯅ ꯀꯥꯞꯁꯤꯜꯂꯌꯦ ꯑꯗꯨꯒꯤ ꯎꯝ꯫ ꯍꯟꯗꯣꯔꯛꯑꯣ ꯍꯥꯏꯕꯩꯒꯤ ꯆꯪꯉꯨꯕ
ꯍꯟꯗꯣꯔꯛꯑꯕꯣ
ꯍꯂꯣꯛꯇ ꯑꯃꯨꯛꯀ ꯆꯠꯇ ꯌꯥꯔꯣ꯫
ꯀꯩꯒꯤ꯫
ꯀꯩꯅꯣ ꯄꯨꯔ ꯂꯥꯛꯑꯣꯏ ꯑꯗꯨꯒꯤ ꯔꯤꯁꯤꯞ ꯅꯠꯇꯦ ꯔꯤꯁꯤꯞꯇꯤ ꯄꯨꯔꯦꯕ ꯑꯗꯨ ꯅꯠꯇꯕ ꯑꯩꯈꯣꯏꯒꯤ ꯃꯥꯅ ꯊꯥꯈꯤꯕꯒꯤ ꯂꯩꯗꯅ ꯕꯦꯡꯇ ꯂꯩꯗꯅ ꯍꯤꯁꯇ꯭ꯔꯤꯗꯣ ꯑꯗꯨꯒꯤꯗꯣ ꯆꯤꯡꯊꯣꯛ ꯂꯄꯗꯣ ꯑꯃ ꯑꯗꯨꯗ ꯆꯤꯡꯊꯣꯛꯑ ꯂꯥꯛꯑꯣꯅꯦ ꯎꯝ
ꯎꯝ ꯐꯔꯦ ꯑꯗꯨꯒ꯫
ꯑꯗꯣ ꯉꯁꯤꯗꯤ ꯃꯇꯝ ꯂꯣꯏꯔꯦꯗꯅ ꯕꯦꯡꯀꯤ
ꯑꯥ꯫ ꯑꯗꯣ ꯐꯣꯟ ꯐꯣꯟꯗ ꯑꯗꯨꯝ ꯂꯧꯊꯣꯛ ꯌꯥꯕꯅꯤ ꯏꯁꯇꯦꯠꯃꯦꯟꯗꯤ ꯑꯩꯗꯤ ꯋꯥꯆꯞꯇ ꯑꯗꯨꯝ ꯂꯧꯊꯣꯛꯑꯦ꯫
ꯑꯣ ꯐꯣꯟꯗꯨꯁꯨ ꯄꯨꯔꯛꯇꯕ ꯃꯣꯏ ꯃꯄꯥꯒꯤ ꯐꯣꯟꯗꯩ ꯀꯥꯞꯄꯅꯤꯅ ꯃꯥꯗ ꯁꯨꯝ ꯏꯁꯀ꯭ꯔꯤꯟ ꯁꯣꯠꯀꯨꯝꯕ ꯀꯩꯒꯨꯝꯕꯗ ꯍꯦꯟꯅ ꯄꯨꯔꯛꯇꯦꯗꯅ
ꯍꯣꯏ
ꯐꯣꯟꯗꯨꯁꯨ ꯄꯨꯍꯧꯗ꯭ꯔꯕꯅꯤꯅ
ꯎꯝ꯫
ꯍꯜꯂꯣ
ꯇꯌꯦ꯫
ꯎꯝ ꯑꯗꯨꯒꯤꯦ
ꯎꯝ ꯊꯕꯛꯅꯦ ꯑꯗꯨꯝꯁꯨ ꯂꯨꯄꯥ ꯄꯩꯁꯥ ꯌꯥꯝꯃꯨꯔꯝꯃꯅꯤ ꯑꯗꯨꯅꯅꯤ꯫
ꯑꯅꯤꯒ ꯆꯥꯝꯃꯉꯥꯃꯨꯛ꯫
ꯑꯁ ꯀꯃꯨꯡ ꯇ꯭ꯔꯥꯗꯣ
ꯑ ꯍꯜꯂꯛꯄꯗ ꯑꯁꯤꯁꯦ ꯑꯗꯨꯒꯤ ꯃꯃꯥꯡ ꯑꯗꯥꯏꯗꯒꯤꯅꯦꯕ ꯀꯕꯣꯛꯁꯦ꯫
ꯎꯝ
ꯌꯨꯝꯗ ꯁꯥꯕ ꯒꯨꯂꯥꯗꯣ꯫
ꯎꯝ ꯎꯝ
ꯑꯗꯨꯒ ꯂꯩꯔꯛꯑꯦ ꯑꯗꯨꯒ ꯑꯩꯈꯣꯏꯒꯤ ꯁꯤꯒꯤ ꯃꯃꯥꯡꯉꯗꯒꯤ ꯀꯤꯍꯣꯝ ꯂꯩꯔꯛꯑꯦ ꯑꯦ ꯀꯤꯍꯣꯝ ꯑꯃꯝꯐꯥꯎ ꯆꯥꯗ꯭ꯔꯤꯦ ꯍꯟꯗꯛ ꯆꯍꯤꯒꯤ꯫
ꯍꯥꯎꯕ ꯌꯥ
ꯌꯥꯝ ꯇꯥꯡꯉꯦ ꯆꯥꯝꯃ ꯌꯥꯡꯈꯩꯒꯤ ꯃꯔꯤ ꯇꯧꯋꯦ꯫
ꯅꯪꯕꯨ ꯍꯣꯡꯉꯦ ꯍꯥꯏꯔꯝꯗꯥꯏꯅꯦ꯫
ꯑꯩ ꯌꯥꯝ ꯍꯣꯡꯗꯧ ꯃꯥꯥꯟꯅꯨꯔꯦ ꯃꯌꯥꯝ ꯌꯣꯟꯕꯗꯨꯗ ꯑꯗꯨ ꯌꯥꯝ ꯇꯥꯡꯅꯦꯝꯃꯦ ꯆꯪꯖꯂꯀꯥꯟꯗ꯫
ꯀꯏꯗꯒꯤ ꯍꯣꯡꯗꯣꯔꯤꯒꯦ
ꯑꯩꯈꯣꯏ ꯁ꯭ꯋꯥꯗꯅ ꯍꯦꯟꯅ ꯇꯥꯡꯕ ꯃꯥꯜꯦ ꯑꯇꯣꯞꯄ ꯎꯝ ꯅꯍꯥꯟ ꯑꯥꯗ ꯑꯩꯈꯣꯏꯅ ꯊꯝꯕꯥꯜ ꯍꯧꯕ ꯑꯃ ꯆꯠꯂꯨꯕꯗꯣ꯫
ꯎꯝ
ꯑꯗꯨꯗꯤ ꯂꯝꯕꯤ ꯃꯄꯥꯟꯗ ꯃꯔꯤ ꯃꯉꯥ ꯃꯔꯤ ꯃꯉꯥ ꯊꯥ ꯑꯣꯏꯔꯨꯕꯄꯥ ꯆꯥꯃꯒꯤ ꯑꯣꯏꯗꯧ ꯃꯥꯜꯂꯦ
ꯑꯣꯏꯔꯝꯅꯤ ꯑꯗꯣꯝꯗꯅ ꯍꯦꯟꯅ ꯍꯣꯡꯕꯅꯦ
ꯁꯤꯂ‌ꯣ ꯆꯥꯝꯌꯥꯡꯈꯩꯒꯤ ꯃꯔꯤ ꯇꯧꯋꯦ ꯇꯥꯡꯗꯔ
ꯅꯪ ꯆꯥꯝꯌꯥꯡꯈꯩꯒꯤ ꯂꯧꯔꯛꯏꯔꯣ ꯎꯁ ꯆꯥꯕ ꯉꯝꯗꯣꯔꯤꯕ꯭ꯔꯥ ꯅꯪ
ꯑꯗꯨ ꯃꯣꯏꯗ ꯑꯃ ꯄꯤꯊꯣꯛꯈꯔꯦ ꯑ ꯁꯤꯗ ꯑꯍꯨꯝ ꯂꯩ ꯑꯗꯣ ꯑꯩꯈꯣꯏ ꯂꯩꯃꯤꯟꯅꯕꯈꯩꯁꯨ ꯄꯤꯖꯒꯦ ꯇꯧꯕ
ꯑꯣ ꯑꯣ ꯄꯤꯖꯧ ꯄꯤꯖꯧ
ꯍꯟꯗꯛꯇ‌ꯣ ꯃꯣꯏꯅ ꯑꯗꯩ ꯄꯨꯔꯛꯒꯁꯨ ꯌꯥꯝ ꯆꯥꯈ꯭ꯔꯦꯗꯅ ꯑꯩꯗ‌ꯣ
ꯍꯣꯏ ꯑꯗꯨꯕꯨꯗꯤ ꯅꯪꯒꯤ ꯑꯃ ꯅꯣꯡꯒꯥꯡꯍꯩꯗꯣ
ꯑꯥ ꯄꯠꯇꯅ ꯃꯥꯡꯉꯝꯃꯅꯤ ꯑꯗꯨ ꯃꯥꯅ ꯊꯝꯖꯟꯃꯟꯗꯅ
ꯁꯨꯡꯆꯥꯁꯨ ꯆꯥꯔꯝꯃ‌ꯣꯏꯌꯦ ꯃꯥꯗꯤ
ꯎꯝ ꯑꯃꯗꯨ ꯅꯁꯨ ꯍꯟꯗꯛ ꯑꯇꯣꯞꯄ ꯍꯩꯈꯥꯒꯤ ꯄꯣꯔ‌ꯦ ꯊꯤ ꯍꯥꯎꯋꯦ ꯅ‌ꯣꯏ ꯂꯩꯔꯃꯗꯤ ꯄꯤꯖ ꯌꯥꯕꯅꯤ
ꯎꯝ ꯃꯣꯏꯗꯤ ꯀꯩꯅꯣ ꯇꯧꯕꯅ‌ꯦ ꯑꯗꯨꯝꯕ ꯁꯦꯝꯕ ꯈꯣꯠꯄꯒꯤ ꯃꯣꯏꯅꯁꯨ ꯍꯦꯟꯅ ꯍꯩꯗꯅ ꯑꯩꯈꯣꯏꯗꯩꯗꯤ ꯑꯗꯨꯅ
ꯃꯣꯏꯗꯤ ꯂꯣꯏ ꯀꯪꯍꯜꯂ ꯊꯝꯃꯦ ꯍꯥꯏꯌꯦ ꯄꯣꯠꯆꯩꯁꯦ ꯃꯇꯝ ꯅꯠꯇ꯭ꯔꯀꯥꯟꯗ ꯆꯥꯕ ꯐꯪꯗꯕꯒꯤ
ꯍꯣꯏ ꯃꯣꯏ ꯃꯣꯏ ꯆꯤꯡꯗꯅ ꯍꯦꯟꯅ ꯐꯪꯉꯝꯃꯣꯏꯗꯩꯅ‌ꯦ
ꯎꯝ
ꯃꯣꯏꯗꯤ ꯁꯧꯒ꯭ꯔꯤ ꯅꯥꯄꯥꯛꯄꯤ ꯅꯥꯀꯨꯞꯄꯤ ꯀꯩꯀꯩꯁꯨ ꯂꯣꯏ ꯐꯖꯅ ꯀꯪꯍꯜꯂ ꯀꯪꯍꯜꯂ ꯊꯝꯃꯤ
ꯅꯄꯥꯛꯄꯤꯁꯨ
ꯎꯝ
ꯅꯄꯥꯛꯄꯤꯁꯤꯅ ꯀꯃꯥꯏꯟ ꯀꯪꯍꯜꯂꯤꯕ
ꯑꯗꯨꯝ ꯁꯣꯏꯔꯦꯗꯅꯀꯣ ꯈꯔ ꯈꯔ ꯆꯥꯎꯇꯛ ꯆꯥꯎꯇꯛꯅ
ꯎꯝ
ꯑꯗꯣ ꯃꯣꯏꯒꯤꯗꯨꯗꯤ ꯈꯪꯗꯦ ꯑꯗꯣ ꯑꯩ ꯎꯗꯤ ꯎꯈ꯭ꯔꯦꯕ ꯑꯗꯨꯃꯥꯏꯅ ꯀꯪꯍꯟꯕ ꯑꯩꯈꯣꯏꯅ ꯎꯝ ꯑꯩꯈꯣꯏꯅ ꯊꯥꯏꯅ ꯗꯦꯂꯤꯗ ꯂꯩꯕ ꯀꯥꯟꯗ ꯑꯩꯈꯣꯏꯒꯤ ꯀꯀꯥ ꯑꯃꯒꯤ ꯃꯥꯒꯤ ꯃꯌꯨꯝꯗ ꯆꯥꯛ ꯆꯥꯕ ꯆꯠꯄꯗꯣ ꯑꯗ ꯃꯥꯒꯤꯗꯤ ꯑꯀꯪꯕ ꯑꯗꯨꯃꯥꯏꯅ ꯄꯦꯛꯀꯦꯠ ꯃꯌꯥꯝ ꯂꯩꯔꯝꯃꯦꯕ ꯌꯣꯜꯂꯦꯕ ꯑꯗꯨꯒꯨꯝꯕꯒꯤ ꯁꯥ ꯃꯔꯣꯏꯁꯨ ꯁꯥ ꯃꯔꯣꯏꯁꯨ ꯁꯥꯡ ꯁꯥꯡꯅ ꯂꯣꯏ ꯀꯪꯍꯜꯂꯤ ꯈꯪꯕ꯭ꯔꯥ ꯑꯗꯨꯒꯨꯝꯕ ꯄ‌ꯦꯛꯀꯦꯠ ꯅꯄꯥꯛꯄꯤ ꯅꯥꯀꯨꯞꯄꯤ ꯂꯣꯏ ꯂꯩꯍꯧꯋꯦ ꯃꯥꯥꯏ
ꯑꯥ ꯁꯥ ꯃꯔꯣꯏꯕꯨꯗꯤ ꯀꯪꯍꯟ ꯌꯥꯏꯗꯅ ꯗ‌ꯣ ꯈꯪꯗꯦ ꯀꯪꯍꯟꯕ ꯄꯣꯠ ꯁꯤꯒ ꯑꯁꯦꯡꯕ ꯄꯣꯠꯁꯤꯒꯗꯤ ꯑꯁꯦꯡꯕꯗꯨꯅꯗꯤ ꯍꯥꯎꯋꯤꯗꯅ ꯑꯗꯨꯝ ꯆꯥꯈ꯭ꯔꯕꯅꯤꯅ
ꯑꯩꯈꯣꯏ ꯃꯥꯥꯅ ꯍꯟꯗꯛ ꯏꯕꯦꯝ ꯍꯋꯥꯏ ꯑꯁꯥꯡꯕꯤ ꯀꯪꯍꯜꯂꯤ
ꯍꯋꯥꯏꯁꯥꯡꯕꯤ ꯀꯪ
ꯍꯋꯥꯏꯁꯥꯡꯕꯤꯗ ꯄꯥꯝꯃꯟꯗꯅꯅꯦ ꯆꯥꯕ ꯉꯝꯗ꯭ꯔꯦꯕ ꯑꯩꯈꯣꯏꯗꯣ
ꯎꯝ
ꯑꯗ ꯈ‌ꯣꯏꯃꯥꯅ ꯌꯣꯟꯕꯁꯨ ꯌꯥꯝ ꯍꯣꯡꯉꯤꯗꯅ
ꯍꯣ ꯍꯣ
ꯑ ꯂꯨꯄꯥ ꯇꯔꯥ ꯀꯨꯟꯒꯤꯗꯃꯛꯇ ꯌ‌ꯣꯟ ꯉꯝꯕ ꯅꯠꯇꯦ ꯑꯁꯤꯒꯤꯗꯃꯛꯇ ꯍꯌꯦꯡ ꯃꯇꯝ ꯅꯠꯇ꯭ꯔꯀꯥꯟꯗ ꯆꯥ ꯂꯣꯏꯔꯦ ꯍꯥꯏꯔꯒ ꯃꯥꯅ ꯃꯀꯛ ꯃꯀꯛ ꯀꯛꯑꯦ ꯑꯗꯨꯒ ꯏꯁꯇꯤꯝ ꯉꯥꯍꯥꯛ ꯇꯧꯊꯣꯛꯑꯦꯗꯅ ꯃꯤꯅꯤꯠ ꯑꯃꯅꯤ
ꯎꯝ ꯎꯝ
ꯑꯗꯨꯒ ꯑꯗꯨꯝ ꯐꯧꯗꯣꯛꯑꯦ ꯀꯪꯈꯔꯪꯀ ꯂꯥꯎꯒꯩ ꯑꯗꯨꯒ ꯊꯝꯖꯤꯟꯈꯔꯦ ꯃꯥ ꯕꯣꯇꯜ ꯑꯝꯗ ꯆꯦꯠꯅ ꯂꯩꯁꯜꯂꯒ
ꯍꯣꯏ ꯑꯗꯨꯁꯨ ꯐꯩ ꯃꯤꯗꯤ ꯌꯣꯡꯆꯥꯛ ꯀꯩꯀꯥꯁꯨ ꯑꯗꯨꯝ ꯀꯪꯍꯟꯅꯩꯗꯅ ꯑꯗꯨꯒ ꯌꯣꯡꯆꯥꯛꯀꯨꯝꯕꯗꯤ ꯑꯩꯈꯣꯏꯗꯤ ꯆꯥꯅꯤꯡꯗꯦꯗ
ꯌꯣꯡꯁꯥꯁꯦ ꯑꯗꯨꯝ ꯀꯪꯍꯜꯂꯦꯕ ꯑꯗꯨꯒꯅꯦ ꯁꯨꯡꯁꯥ ꯆꯥꯍꯧꯗꯕꯤꯗꯅꯦ ꯃꯊꯪꯒꯤꯁꯦ ꯍꯦꯛꯇ ꯊꯣꯛꯂꯛꯄ
ꯍꯣꯏ ꯑꯗꯨꯅꯦ ꯑꯩꯅ ꯍꯥꯏꯁꯦ ꯀꯩꯁꯨ ꯆꯥ ꯉꯝꯗꯕꯅꯦ ꯍꯥꯏꯕ
ꯑꯗꯨꯒ ꯑꯀꯪꯕ ꯌꯣꯡꯆꯥꯛꯇꯣ ꯀꯩꯁꯨ ꯍꯥꯎꯇꯦꯕ ꯑꯩ ꯎꯝ ꯍꯥꯏꯗꯤ ꯑꯩꯈꯣꯏꯅ ꯀꯪꯍꯟꯈꯤꯕꯗꯣ ꯁꯤꯡꯖꯨꯒꯨꯝꯕ ꯆꯥꯅꯕꯩꯅꯤꯗꯅ ꯑꯃꯨꯛꯀ ꯁꯣꯏꯔꯀꯥꯟꯗ ꯁꯤꯡꯖꯨꯗꯣ ꯑꯃꯅ ꯁꯣꯏ ꯀꯪꯍꯜꯂꯤꯗꯅ
ꯍꯣꯏ
ꯍꯜ ꯆꯥꯅꯤꯡꯗꯦ ꯑꯗꯨꯅ ꯃꯔꯨꯅꯤ ꯍꯦꯟꯅ ꯐꯩꯕ ꯃꯔꯨ ꯊꯣꯛꯂꯛꯑꯀꯥꯟꯗ ꯄꯋꯥ ꯑꯃ ꯀꯩ ꯑꯃ ꯂꯩꯔꯒ
ꯎꯝ
ꯇꯤꯡꯉꯒ ꯃꯀꯨꯗꯣ ꯀꯣꯛꯑꯒ ꯁꯣꯏꯔꯒ ꯁꯤꯡꯖꯨ ꯆꯥꯕꯗꯣ ꯑꯗꯨꯅꯦꯅ ꯍꯥꯎꯋꯤ
ꯍꯣꯏ ꯈꯪꯗꯦ ꯌꯣꯡꯆꯥꯛꯁꯨ ꯑꯩꯗꯤ ꯀꯌꯥ ꯆꯥꯗꯦ ꯑꯩꯗꯤ ꯍꯥꯏꯗꯤ ꯃꯔꯨ ꯅꯠꯇꯕ ꯏꯔꯣꯟꯕ ꯀꯥꯟꯗ ꯃꯣꯏꯒꯤ ꯃꯐꯣꯟ ꯑꯃ ꯃꯔꯨꯒꯤꯗ ꯃꯀꯨ ꯑꯃ ꯄꯛꯄꯗꯣ
ꯍꯥꯥ
ꯑꯗꯨ ꯈꯛ ꯆꯥꯏ ꯍꯥꯏꯕ
ꯃꯔꯨꯖꯦ ꯑꯩ ꯌꯥꯝ ꯆꯥꯕꯗꯤ ꯉꯝꯗꯦ ꯑꯗꯨꯝ ꯈꯔꯗꯤ ꯑꯗꯨꯝ ꯆꯥꯕ ꯉꯝꯃꯦ ꯍꯥꯏꯗꯤ ꯃꯉꯥ ꯇꯔꯥ ꯇꯔꯥꯐꯧꯗꯅꯦ ꯅꯤꯄꯥꯟꯐꯧ ꯁꯨꯃꯥꯏꯅ ꯊꯥꯏꯅꯗꯤ ꯃꯔꯕꯥꯨ ꯑꯃꯅ ꯆꯥꯛ ꯄꯨꯂꯞ ꯆꯥꯔꯝꯃꯤꯅꯤ